ꯇꯥꯔꯕ‌ꯣ ꯑꯣ ꯇꯥꯔꯦ ꯇꯥꯔꯦ
ꯑꯣ ꯑꯗꯨꯅꯦ ꯑꯩꯒꯤ ꯅꯍꯥꯟꯀꯣ ꯀꯩꯅꯣ ꯐꯤ ꯎꯄꯨ ꯍꯥꯏꯇꯥꯔꯦ ꯑꯩꯒꯤ ꯐꯤ ꯎꯄꯨ ꯑꯃ ꯂꯩꯔꯝꯃꯦꯕꯀꯣ ꯑꯗ ꯍꯧꯗꯣꯡ ꯃꯆꯥ ꯀꯣꯛꯁꯤꯜꯂꯝꯕꯅꯦꯕ ꯍꯧꯗꯣꯡ ꯃꯆꯥ ꯀꯣꯛꯁꯤꯜꯂꯝꯕꯒꯤ ꯃꯣꯏꯒꯤ ꯃꯇꯨ ꯃꯌꯥꯝꯗꯣ ꯂꯣꯏꯅ ꯑꯗꯒꯤ ꯍꯥꯏꯗꯤ ꯂꯣꯏꯅ ꯄꯛꯆꯜꯂ ꯂꯩꯔꯝꯕꯒꯤ ꯑꯗꯒꯤ ꯀꯩꯅꯣꯁꯨ ꯇꯧꯔꯝꯕ ꯃꯍꯤꯛꯁꯨ ꯂꯩꯕꯀꯣ ꯑꯗꯨꯗꯨꯒꯤ ꯑꯩꯅ ꯅꯍꯥꯟ ꯐꯤ ꯎꯄꯨꯁꯤ ꯂꯣꯏ ꯁꯤꯗꯣꯛꯑꯦ ꯑꯗꯨꯗꯨꯒ ꯐꯤ ꯎꯄꯨ ꯍꯥꯏꯗꯤ ꯃꯣꯏ ꯎꯞꯄꯨꯅꯤꯗ ꯑꯗꯨꯗ ꯑꯩꯒꯤ ꯀꯩꯅꯣ ꯇꯧꯔ ꯍꯦꯡꯒꯔ ꯇꯧꯔꯒ ꯐꯤꯔꯣꯜ ꯃꯌꯥꯝꯗꯣ ꯂꯣꯏ ꯌꯥꯜꯂꯒ ꯊꯝꯖꯕꯅꯦꯕ ꯑꯗꯨ ꯂꯣꯏ ꯁꯤꯗꯣꯛꯑꯦ ꯑꯗꯨꯗꯨꯒ ꯌꯦꯡꯕꯗ ꯑꯩ ꯑꯗꯨꯝ ꯑꯩꯒꯤꯗꯤꯀꯣ ꯐꯤꯔꯣꯜ ꯍꯥꯞꯄꯁꯦ ꯑꯗꯨꯝ ꯏꯁꯥꯅ ꯍꯥꯏꯕꯗꯤ ꯀꯩꯅꯣ ꯇꯧꯗ‌ꯦꯕ ꯑꯩꯒꯤ ꯇꯣꯉꯥꯟꯅ ꯎꯄꯨ ꯂꯩꯇꯕꯅꯤꯅ ꯑꯩ ꯑꯗꯨꯝ ꯑꯩꯈꯣꯏꯒꯤ ꯕꯣꯛꯁ ꯑꯆꯧ ꯑꯆꯧꯕꯁꯤꯗꯀꯣ ꯍꯥꯏꯅ ꯍꯥꯏꯗꯤ ꯑꯩꯒꯤ ꯉ ꯉ ꯀꯩꯅꯣꯒ ꯇꯤ ꯁꯥꯔꯠꯀꯤ ꯃꯥꯁꯤꯅ ꯉꯛꯀꯥꯕꯤꯒꯤ ꯑꯗꯒꯤ ꯁꯤꯅ ꯉꯛꯀꯥꯕꯤꯁꯨ ꯂꯩꯗꯅꯀꯣ ꯑꯗꯨꯝ ꯆꯨꯝꯅꯒꯤ ꯑꯩꯈꯣꯏꯒꯤ ꯑꯩꯈꯣꯏꯒꯤ ꯄꯣꯂꯣ ꯁꯥꯏꯠ ꯀꯨꯝꯕ ꯑꯗꯨꯒꯨꯝꯕ ꯂꯩꯔꯦ ꯑꯗꯨ ꯅꯠꯇ꯭ꯔꯒꯅ ꯑꯃꯨꯛ ꯑꯩꯈꯣꯏꯒꯤ ꯐꯤꯒꯔ ꯁꯥꯏꯠꯀꯨꯝꯕ ꯂꯩꯗꯅ ꯑꯗꯨꯃꯥꯏꯅ ꯇꯧꯔꯒ ꯍꯥꯏꯗꯤ ꯃꯆꯨꯁꯨ ꯇꯣꯉꯥꯜꯂꯦꯕ ꯑꯦ ꯁꯤꯅ ꯀꯣꯏ ꯆꯠꯄꯒꯤ ꯈ ꯁꯤꯅ ꯑꯗꯒꯤ ꯀꯩꯅꯣ ꯇꯧꯕꯒꯤꯅꯤ ꯍꯥꯏꯔꯒ ꯑꯗꯨꯝ ꯇꯣꯉꯥꯟ ꯇꯣꯉꯥꯟ ꯊꯝꯕꯗꯣ ꯑꯉꯧꯕꯅ ꯑꯉꯧ ꯇꯤꯁꯥꯔꯠꯇꯪ ꯑꯣꯏꯔꯁꯨ ꯑꯁꯤꯅ ꯈꯔ ꯑꯔꯨ ꯍ‌ꯦꯟꯗ ꯁꯦꯠꯄꯒꯤ ꯑꯉꯧꯕꯒꯤ ꯑꯉꯥꯡ ꯒꯤ ꯑꯉꯧꯕ ꯉꯥꯛꯇꯒꯤ ꯍꯥꯏꯔꯒ ꯑꯩꯒꯤ ꯐꯤꯔꯣꯟꯜꯁꯦ ꯑꯉꯧꯕ ꯌꯥꯝ ꯂꯩꯌꯦꯕꯀꯣ ꯑꯉꯧꯕ ꯄꯥꯝꯕꯒꯤ ꯇꯤꯁꯥꯠꯇꯗ ꯐꯤꯔꯣꯜ ꯑꯉꯧꯕꯁꯦ ꯇꯔꯦꯠ ꯅꯤꯄꯥꯜ ꯂꯩꯔꯝꯒꯅꯦꯕꯀꯣ ꯑꯗꯒꯤ ꯉꯛꯀꯥꯕꯤꯗꯗꯤ ꯑꯉꯧꯕ ꯉꯥꯛꯇꯅꯦ ꯑꯗꯨꯝ ꯍꯥꯏꯗꯤ ꯑꯣꯐꯤꯁ ꯀꯩꯀꯩ ꯆꯠꯂꯁꯨ ꯑꯗꯒꯤ ꯀꯣꯂꯦꯖ ꯀꯩꯀꯩ ꯆꯠꯂꯁꯨꯅ ꯑꯗꯨꯝ ꯍꯥꯏꯗꯤ ꯑꯉꯧꯕꯁꯦ ꯑꯃ ꯇꯧꯔꯁꯨ ꯏꯔꯨꯗꯗ ꯏꯆꯟ ꯆꯠꯅꯩꯗꯅꯀꯣ ꯑꯗꯨ ꯑꯗꯨꯃꯥꯏꯅ ꯑꯉꯧꯕ ꯂ‌ꯣꯏ ꯇꯣꯉꯥꯟ ꯇꯣꯉꯥꯟꯅ ꯑꯗꯨꯝ ꯊꯝꯃꯦꯕꯀ‌ꯣ ꯑꯗ ꯃꯆꯨ ꯈꯔ ꯌꯥꯟꯁꯤꯟꯕ ꯀꯥꯡꯕꯨꯁꯤꯅ ꯑꯃꯨꯛ ꯃꯆꯨꯨꯝꯃꯦ ꯑꯗꯨꯃꯥꯏꯅ ꯇꯧꯔ ꯆꯦꯔꯪ ꯆꯦꯔꯪꯁꯨ ꯍꯥꯞꯄ ꯊꯃꯦꯕ ꯅꯠꯇ ꯇꯥꯔꯗꯤ ꯕꯣꯛꯇ ꯍꯥꯞ ꯇꯥꯔꯒꯁꯨ ꯆꯪꯕ ꯃꯣꯠꯇꯣꯏꯅꯦ ꯆ‌ꯦꯔꯪ ꯑꯩꯈꯣꯏ ꯐꯤꯔꯣꯟꯒꯨꯝꯕ ꯂꯩꯔꯛ ꯆꯦꯔꯪ ꯑꯗꯨꯝ ꯍꯥꯞꯄꯩꯅ ꯑꯗꯨ ꯃꯌꯥꯝꯗꯣ ꯂ‌ꯣꯏ ꯍꯥꯞꯆꯜꯂ ꯊꯝꯖꯩꯅꯦꯕꯀꯣ ꯑꯗꯨꯅ ꯑꯗꯨꯝꯕ ꯊꯤꯕꯗꯤ ꯅꯨꯡꯉꯥꯏꯔꯦ ꯍꯥꯏꯅ ꯑꯦ ꯁꯤꯗ ꯀꯩꯅꯣꯒꯤꯅꯤ ꯈꯪꯉꯅꯤ ꯑꯗꯨꯝ ꯍꯥꯏꯗꯤ ꯇꯤꯁꯥꯠꯀꯤꯅꯤ ꯈꯪꯕꯅꯤꯅ ꯑꯗꯨꯝ ꯕꯣꯗꯤꯕꯨ ꯂꯧꯊꯣꯛꯑꯒ ꯑꯗꯨꯝ ꯃꯥꯏ ꯃꯥꯏ ꯆꯦꯔꯪꯗꯨꯗ ꯀꯩꯁꯨ ꯊꯤꯅꯗ꯭ꯔꯦꯕ ꯁꯤꯅ ꯁꯤ ꯌꯥꯎꯔꯝꯃꯅꯤ ꯁꯤ ꯌꯥꯎꯔꯝꯃꯅꯤ ꯑꯗꯨꯝ ꯎꯕꯗ ꯑꯉꯧꯕ ꯒꯨꯝꯕꯗ ꯑꯩꯅ ꯍꯥꯞꯄꯤ ꯆꯦꯔꯪꯁꯤꯁꯨ ꯑꯌꯥꯝꯕꯅ ꯑꯉꯧꯕ ꯑꯣꯏꯌꯦꯕꯀꯣ ꯑꯉꯧꯕꯁ‌ꯦ ꯇ꯭ꯔꯥꯟꯁꯄꯦꯔꯦꯟ ꯑꯣꯏꯕꯅꯤꯅ ꯑꯗꯨꯝ ꯍꯥꯏꯕꯦꯠ ꯑꯅꯤꯡ ꯃꯃꯥꯡ ꯄꯥꯏꯔ ꯌꯦꯡꯀꯥꯟꯗ ꯑꯗꯨꯝ ꯈꯪꯕꯗꯣ ꯄꯨꯂꯞ ꯄꯨꯂꯞ ꯍꯥꯏꯗꯤ ꯑꯃꯨꯛ ꯍꯟꯅ ꯊꯣꯛꯅꯗꯕꯗꯣ ꯑꯗꯨ ꯑꯗꯨꯃꯥꯏꯅ ꯑꯣꯏꯌꯦ ꯅꯪꯒꯤ ꯖꯝꯕꫭꯗ ꯍꯥꯞꯄ ꯍꯥꯏꯁꯦ ꯑꯗꯨꯝ ꯍꯥꯏꯗꯤ ꯑꯗꯨꯝ ꯅꯥꯏꯗꯕꯤꯗ ꯄꯨꯡꯍꯥꯞ ꯍꯥꯞꯆꯤꯜ ꯂꯤꯔ ꯀꯃꯥꯏꯅ ꯇꯧꯔꯤꯅꯣ
ꯇꯥꯅꯤꯡꯗꯦꯍꯦ ꯑꯩꯕꯨ ꯑꯗꯨꯝꯕ ꯄꯨꯡꯍꯥꯞ ꯍꯥꯞꯆꯤꯟꯕ ꯆꯃꯣꯠꯅꯔ ꯂꯩꯕꯒꯤ ꯇꯥꯏꯞꯇ ꯁꯛꯇꯨ ꯌꯦꯡꯕꯗ ꯑꯃꯣꯠꯄ ꯃꯥꯟꯖꯕꯩ ꯋꯥꯅꯤ ꯑꯗꯨꯃꯥꯏꯅꯗꯤ ꯇꯧꯗꯦꯍꯦ ꯖꯨꯝꯕꫭꯗ ꯍꯥꯞꯄ ꯍꯥꯏꯁꯦ ꯖꯨꯝꯕꫭꯗ ꯍꯥꯞꯇꯣꯏꯁꯦ ꯁꯨꯃꯥꯏꯅ ꯍꯥꯞꯄꯅꯤ ꯑꯩ ꯖꯨꯝꯕꯣꯁꯦ ꯑꯩꯅ ꯁꯥꯏꯠꯁꯦ ꯑꯃ ꯑꯅꯤ ꯑꯍꯨꯝ ꯑꯍꯨꯝꯒꯤ ꯆꯥꯡ ꯑꯗꯨꯃꯥꯏꯅ ꯆꯞ ꯆꯥꯏꯕ ꯈꯥꯏꯗꯣꯛꯄꯁꯦ ꯑꯍꯨꯝ ꯑꯗꯨꯒ ꯁꯥꯏꯗꯠꯇ ꯃꯆꯥ ꯃꯆꯥ ꯈꯔ ꯍꯥꯏꯇꯥꯔꯦꯀꯣ ꯑꯗꯣ ꯑꯍꯨꯝꯁꯦ ꯍꯥꯏꯗꯤ ꯐꯤꯒꯔ ꯁꯥꯔꯠ ꯉꯥꯛꯇ ꯈꯨꯗꯥꯡ ꯁꯥꯡꯕꯤ ꯇꯣꯉꯥꯟꯅ ꯑꯃ ꯍꯥꯞꯄꯅꯤ ꯁꯥꯏꯠ ꯑꯝꯗ ꯑꯗꯒꯤ ꯐꯤꯌꯔ ꯁꯥꯔꯠꯇꯤ ꯑꯣꯏꯕ ꯍꯥꯏꯕꯗꯤ ꯀꯂꯔ ꯍꯥꯐ ꯁꯥꯔꯠ ꯑꯣꯏꯕ ꯍꯥꯏꯇꯥꯔꯦ ꯑꯗꯨꯒꯨꯝꯕ ꯑꯃ ꯍꯥꯞꯄꯅꯤ ꯑꯗꯨꯒ ꯑ ꯁꯤꯟꯗꯣꯛꯅꯗꯣꯏꯅꯦꯕꯀꯣ ꯎꯄꯨꯗꯅ ꯑꯃꯨꯛ ꯎꯄꯨꯁꯦ ꯍꯥꯏꯗꯤ ꯁꯝꯃꯔ ꯌꯧꯔꯀꯥꯟꯗꯅ ꯁꯝꯃꯔꯒꯤꯅ ꯑꯃꯨꯛ ꯀꯩꯅꯣꯗ ꯖꯨꯝꯕ‌ꯣꯗ ꯍꯥꯞꯆꯤꯟꯈꯤꯕ ꯑꯗꯨꯒ ꯍꯥꯏꯕꯗꯤ ꯑꯦ ꯁꯝꯃꯔ ꯌꯧꯔꯀꯥꯟꯗ ꯁꯝꯃꯔꯒꯤꯅ ꯑꯃꯨꯛ ꯎꯄꯨꯗ ꯊꯝꯕ ꯖꯨꯝꯕꯣꯗ ꯋꯤꯟꯇꯔꯒꯤꯗꯣ ꯑꯃꯨꯛ ꯍꯥꯞꯄ ꯑꯗꯩ ꯋꯤꯟꯇꯔ ꯌꯧꯔꯀꯥꯟꯗ ꯋꯤꯟꯇꯔꯗꯒꯤ ꯎꯖꯨꯝꯕꯣꯏ ꯂꯧꯊꯣꯛꯑꯒ ꯑꯃꯨꯛ ꯎꯄꯨꯗ ꯑꯃꯨꯛ ꯍꯥꯞꯄ ꯁꯨꯃꯥꯏꯅ ꯁꯥꯟꯅꯗꯣꯏꯅꯦꯕ ꯍꯥꯏꯕꯗꯤ ꯅꯠꯇ꯭ꯔꯗꯤ ꯖꯨꯝꯕꫭꯗꯤ ꯉꯥꯏꯍꯥꯛ ꯂꯩꯇꯅꯨꯛ ꯐꯣꯇꯣꯛ ꯄꯥꯔꯁꯟ ꯇꯧꯕꯁꯨ ꯅꯨꯡꯉꯥꯏꯇꯦꯕ ꯎꯄꯨꯗꯤ ꯁꯣꯔꯠ ꯍꯥꯡꯗꯣꯛ ꯌꯥꯕꯅꯤꯅꯀꯣ ꯑꯗꯣ ꯑꯗꯨꯥꯏꯅ ꯇꯧ ꯇꯧꯗꫭꯏꯅꯦꯕ ꯑꯗꯨ ꯇꯧꯕꯁꯤꯗ ꯍꯟꯗꯛꯁꯦ ꯂꯧꯊꯣꯛꯄ ꯂꯣꯏꯈꯤꯗꯕ ꯍꯥꯏꯇꯥꯔꯦ ꯍꯥꯏꯕꯗꯤ ꯑꯗꯨꯝ ꯁꯝꯃꯔꯒꯤꯗꯤ ꯑꯣꯏꯔꯒꯁꯨ ꯂꯧꯊꯣꯛꯈ꯭ꯔꯒꯁꯨ ꯑꯩꯅ ꯇꯤꯁꯥꯔꯠꯀꯨꯝꯕ ꯀꯩꯀꯥ ꯈꯛꯇꯪ ꯌꯨꯝꯗ ꯂꯩꯕꯒꯤ ꯂꯤꯠꯅꯕꯒꯤ ꯃꯑꯣꯡꯗ ꯂꯧꯊꯣꯛꯈꯤꯕ ꯖꯨꯝꯕꯣꯁꯗꯒꯤ ꯑꯗꯨꯒꯤ ꯂꯧꯊꯣꯛꯄ ꯂꯣꯏꯍꯧꯒ ꯠꯇ꯭ꯔꯦꯕ ꯂꯣꯏꯍꯧꯗꯕꯒꯤ ꯉꯁꯥꯏꯒꯤ ꯐꯤꯒꯔ ꯁꯥꯔꯠꯁꯦ ꯂꯤꯞꯠꯇꯕ ꯌꯥꯔꯛꯇ꯭ꯔꯕ ꯍꯧꯖꯤꯛꯅ ꯄꯦꯔꯁꯥ ꯅꯠꯇ꯭ꯔ ꯃꯁꯨ ꯉꯞ ꯀꯥꯕꯤ ꯍꯥꯏꯇꯥꯥꯔꯦꯀꯣ ꯑꯗꯨꯃꯥꯏꯅ ꯇꯧꯕꯒꯤ ꯈꯤꯇꯪ ꯊꯤꯗꯣꯛ ꯊꯤꯖꯤꯟ ꯇꯧꯅꯕ ꯑꯗꯒꯤ ꯁꯨꯝ ꯊꯕꯛꯁꯦ ꯀꯩ ꯍꯥꯏꯅꯤ ꯇꯧꯒꯦ ꯈꯟꯗ ꯁꯨꯝ ꯇꯧꯗꯕꯗꯣ ꯑꯗꯨꯒꯤꯅꯦꯕ ꯑꯗꯨ ꯑꯗꯨꯃꯥꯏꯅ ꯂꯩꯕ ꯍꯥꯏꯇꯥꯔꯦ ꯑꯗꯨꯅ ꯆꯠꯂꯝꯗꯥꯏꯗꯨꯗꯒ ꯅꯤꯡꯁꯤꯡꯕꯗꯣ ꯑꯁ ꯑꯩ ꯁꯤ ꯁꯤꯟꯗꯣꯛꯅꯗꯣꯛꯅꯦ ꯀꯥꯎꯔꯦ ꯀꯥꯎꯔꯦꯅ ꯑꯗꯨꯃꯥꯏꯅ ꯂꯩꯕꯗꯣ ꯑꯗꯨꯃꯥꯏꯅ ꯇꯧꯕ ꯑꯗꯨꯒꯤꯅꯤꯗ ꯑꯗꯨꯝ ꯁꯤꯟꯗꯣꯛꯈ꯭ꯔꯦ ꯉꯁꯤꯕꯨꯗꯤꯀꯣ ꯑꯗꯨ ꯑꯣꯏꯔꯒꯁꯨ ꯉꯁꯥꯏꯒꯤ ꯐꯤꯔꯣꯜꯁꯦ ꯑꯩꯅ ꯁꯨꯗꯕꯁꯨ ꯑꯗꯨꯝ ꯌꯥꯎꯋꯗꯅꯀꯣ ꯑꯗꯨꯗꯒꯤ ꯑꯩꯅ ꯁꯨꯔꯝꯃꯦ ꯍꯥꯏꯔꯁꯨ ꯁꯨ ꯀꯩꯅꯣꯗ ꯍꯥꯏꯗꯤ ꯐꯤ ꯐꯧꯔꯝꯕꯗꯨꯗ ꯂꯧꯁꯤꯟꯕꯗꯨꯣ ꯑꯇꯣꯞꯄ ꯃꯤꯅ ꯑꯗꯨꯝ ꯂꯧꯁꯤꯟꯕ ꯌꯥꯎꯔꯒꯗꯤ ꯈꯪꯗꯕ ꯌꯥꯎꯋꯦꯕ ꯍꯥꯏꯗꯤ ꯃꯥꯟꯅꯕ ꯈꯣꯠꯄ ꯇꯧꯔꯀꯥꯟꯗ ꯑꯗꯣ ꯑꯗꯨꯃꯥꯏꯅ ꯇꯧꯕꯒꯤꯅꯤꯗ ꯍꯥꯏꯔꯤꯁꯤꯅ ꯊꯤꯕ ꯈꯪꯗꯕ ꯈꯣꯠꯇꯕ ꯌꯥꯎꯋꯦ ꯍꯥꯏꯔꯤꯁꯤꯅ ꯑꯗꯨ ꯃꯐꯝꯗ ꯆꯥ ꯃꯥꯟꯅ ꯊꯝꯈ꯭ꯔꯒꯗꯤ ꯑꯗꯨꯝ ꯅꯪ ꯍꯥꯏꯔ ꯑꯗꯨꯃꯥꯏꯅ ꯆꯞ ꯃꯥꯟꯅ ꯇꯧꯑꯦꯕ ꯑꯩꯁꯨ ꯍꯥꯏꯕꯗꯤ ꯑꯗꯨꯝ ꯐꯨꯔꯤꯠꯁꯦ ꯁꯨꯃꯥꯏꯅ ꯄꯥꯔꯕꯗꯤ ꯑꯦ ꯁ꯭ꯋꯥꯏꯗꯅ ꯁꯤ ꯂꯩꯔꯝꯝꯕꯅꯤꯁꯦ ꯑꯗꯨꯝ ꯈꯪꯉꯦꯕ ꯊꯣꯏꯅ ꯌꯦꯡꯅꯗꯕꯤꯗ ꯑꯗꯨꯝ ꯐꯥꯠ ꯂꯧꯊꯣꯛꯄ ꯑꯗꯨꯝ ꯌꯥꯏꯑꯕ ꯑꯗꯨꯝ ꯑꯗꯒꯤ ꯃꯤ ꯑꯝꯇ ꯑꯩꯅ ꯄꯣꯠ ꯑꯃ ꯄꯨꯕꯤꯔꯛꯑꯣ ꯑꯗꯥꯏꯒꯤ ꯂꯧꯊꯂꯛꯑꯣꯅ ꯍꯥꯏꯔꯁꯨ ꯇꯥꯛꯄꯗꯁꯨ ꯌꯥꯝ ꯂꯥꯏꯍꯟꯕꯗꯨꯀꯣ ꯐꯖꯅ ꯐꯖꯅ ꯊꯨꯞꯄ ꯊꯨꯞꯄ ꯊꯝꯈꯤꯕꯅꯤꯅ ꯍꯥꯡꯗꯣꯛꯑꯣ ꯑꯍꯨꯝꯁꯨꯕ ꯐꯨꯔꯤꯠ ꯇꯨ ꯄꯣꯔꯛꯑꯣ ꯍꯥꯏꯕꯗ ꯑꯗꯨꯝ ꯆꯨꯝꯕꯗꯣ ꯑꯗꯨꯃꯥꯏꯅ ꯇꯥꯕꯗꯣ ꯑꯗꯨꯃꯥꯏꯅ ꯑꯗꯨꯃꯥꯏꯅꯐꯧ ꯊꯝꯃꯦꯕ ꯑꯩꯗꯤ ꯁꯨꯝ ꯄꯣꯠ ꯆꯩ ꯊꯝꯕꯁꯦ ꯑꯗꯨꯅ ꯅꯨꯡꯉꯥꯏꯑꯕ ꯊꯨꯁꯨ ꯊꯨꯕ ꯍꯥꯏ ꯇꯥꯔꯦ ꯑꯗꯒꯤ ꯃꯤꯉꯣꯟꯗ ꯑꯩ ꯍꯥꯏꯁꯦ ꯑꯩꯅ ꯃꯄꯥꯟꯗ ꯂꯩꯔꯦ ꯏꯪꯉꯦ ꯖꯦ ꯀꯦꯠ ꯑꯝꯇ ꯄꯨꯣꯔꯛ ꯑꫭꯕꯨ ꯍꯥꯏꯔꯣ ꯑꯃ ꯇꯧꯔꫭꯕꯨ ꯍꯥꯏꯔꯣ ꯅꯨꯡꯉꯥꯏꯑꯕꯀꯣ ꯑꯗꯨꯃꯥꯏꯅ ꯇꯧꯅꯕꯁꯤꯅ ꯑꯩꯗꯤ ꯀꯨꯊꯤ ꯊꯤꯔ ꯀꫭꯏꯆꯦꯟ ꯆꯦꯟꯅꯕꯒꯤ ꯊꯕꯛꯁꯦ ꯀꯌꯥ ꯄꯥꯝꯗꯦꯕꯀꯣ ꯑꯗꯨꯃꯥꯏꯅ ꯇꯧꯕꯅꯤꯗ ꯑꯩꯒꯤꯁꯨ
ꯍꯣꯏ ꯑꯗꯨꯅꯦ ꯑꯩꯁꯨ ꯆꯞ ꯃꯥꯟꯅꯩꯕ ꯑꯩꯅ ꯊꯝꯖꯔꯒ ꯅꯨꯡꯉꯥꯏꯕꯗꯣ ꯑꯗꯨꯃꯥꯏꯅ ꯇꯧꯔꯒ ꯍꯣꯏ ꯅꯪꯁꯨ ꯊꯝꯕꯨꯗꯤ ꯊꯝꯂꯝꯒꯅꯤ ꯈꯪꯉꯦꯗ ꯑꯩꯅ ꯅꯪꯁꯦ ꯍꯥꯏꯕꯗꯤ ꯅꯪ ꯀꯃꯥꯏꯅ ꯍꯥꯞꯄꯤꯅꯣ ꯑꯗꯨꯝ ꯐꯨꯔꯤꯠꯅ ꯐꯨꯔꯤꯠ ꯍꯥꯞꯄꯤꯔ ꯑꯗꯒꯤ ꯈꯣꯡꯒꯥꯎꯅ ꯈꯣꯡꯒꯥꯎ ꯍꯥꯞꯄꯤ ꯑꯗꯣ ꯈꯪꯗꯕ ꯁꯨꯝ ꯍꯪꯕꯅꯤꯗ ꯅꯪꯅ ꯑꯃꯨꯛ ꯁꯥꯎꯕ ꯃꯥꯥꯟꯅ ꯈꯨꯝꯃꯦ ꯍꯥꯏꯕ
ꯁꯥꯎꯗꯦꯗ ꯑꯗꯨꯕꯨꯗꯤ ꯁꯨꯝ ꯐꯥꯒꯤ ꯇꯧꯕꯅꯦ ꯍꯥꯏꯕꯗꯤ ꯅꯪꯅ ꯍꯥꯏꯅꯤꯡꯉꯤꯗꯨꯗꯤ ꯁꯤꯅꯦ ꯈꯪꯉꯒꯁꯨ ꯍꯥꯏꯗꯣꯛꯂꯤꯏꯕ ꯃꯑꯣꯡꯗꯨꯗꯤ ꯗꯕꯜ ꯃꯤꯅꯤꯡ ꯑꯣꯏꯅ ꯆꯠꯄꯗꯤ ꯌꯥꯏꯗꯅꯀꯣ ꯑꯗꯨꯒꯤ ꯁꯨꯝ ꯐꯥꯒꯤ ꯇꯧꯕꯅꯤꯍꯦ ꯑꯗꯨꯗꯤ ꯑꯩꯕꯨ ꯐꯖꯅ ꯑꯩꯅ ꯈꯤꯇꯪ ꯁꯨꯝ ꯐꯤꯡꯅ ꯐꯤꯡꯅ ꯉꯥꯡꯕꯁꯤꯗ ꯃꯌꯥꯝꯁꯤꯅ ꯑꯩꯁꯦ ꯌꯥꯝ ꯁꯥꯎꯒꯟꯕ ꯌꯥꯝ ꯐꯠꯇꯕꯗꯧꯅ ꯍꯦꯛꯇ ꯎꯕꯤ ꯑꯗꯨꯃꯥꯏꯅ ꯇꯧꯅꯨꯃꯦ ꯅꯣꯏꯕꯨ
ꯍꯣꯏ ꯑꯗꯨꯅꯦ ꯑꯩꯗꯤ ꯑꯩꯈꯣꯏꯗꯤ ꯑꯃꯨꯛ ꯍꯥꯏꯗꯤ ꯑꯩꯈꯣꯏ ꯏꯅꯥꯎꯅꯄꯥꯁꯨ ꯂꯩꯕꯅꯤꯅꯀꯣ ꯑꯗꯩ ꯃꯥꯁꯨ ꯅꫭꯡꯐꯥꯗꫭꯛ ꯑꯗꯨꯝ ꯑꯩꯒꯤ ꯐꯤꯔꯣꯠ ꯀꯩꯀꯩ ꯂꯤꯠꯅꯤꯡꯕ ꯈꯣꯠꯄ ꯌꯥꯎꯕꯅꯤ ꯑꯗꯨꯝ ꯂꯤꯠꯄ ꯑꯣꯏꯕ ꯑꯗꯩ ꯅꫭꯏꯗꯤ ꯑꯃꯨꯛ ꯅꯊꯟꯗꯛ ꯑꯣꯏꯕꯅꯤꯅ ꯑꯗꯨꯝ ꯍꯥꯏꯕꯗꯤ ꯑꯗꯨꯝ ꯅꯪꯅ ꯊꯝꯈꯤꯕ ꯄꯣꯠꯇꯣ ꯀꯩꯁꯨ ꯂꯦꯡꯉꯔꫭꯏꯕꯀꯣ ꯑꯩꯗꯤ ꯑꯃꯨꯛ ꯃꯥꯟꯅꯗꯧꯔꯤꯅꯦ ꯃꯥꯅ ꯑꯗꯨ ꯆꯤꯡꯊꯣꯛꯑꯒ ꯁꯦꯠꯄ ꯌꯥꯎꯕ ꯑꯗꯒꯤ ꯑꯩꯁꯨ ꯑꯥꯗ ꯂꯩꯕ ꯀꯥꯟꯗ ꯅꯠꯇꯦ ꯈꯪꯗꯦ ꯑꯗꯒꯤ ꯊꯕꯛ ꯏꯪꯈꯥꯡ ꯆꯠꯊꯣꯛꯄꯅꯤ ꯈꯪꯗꯦ ꯃꯥ ꯑꯗꯨꯝ ꯍꯪꯉꯛꯇꯣꯏꯅꯦ ꯇꯃꫭ ꯅꯪ ꯐꯨꯔꯤꯠꯇꫭ ꯑꯗꯨꯏ ꯃꯆꯨꯗꫭ ꯂꯩꯕ꯭ꯔꯥ ꯑꯗꯨ ꯂꯩꯕ꯭ꯔ ꯈꯠ꯭ꯔ ꯍꯪꯉꯥꯛꯄ ꯑꯩꯅꯗꯤ ꯌꯥꯍꯥꯎꯕꯅꯤ ꯈꯣꯠꯄꯅꯤꯅ ꯇꯧꯕꯁꯤꯅ ꯃꯥꯅ ꯑꯗꯨꯝ ꯑꯗꯨꯝ ꯈꯔ ꯂꯧꯊꯣꯛ ꯆꯤꯡꯊꯣꯛ ꯇꯧꯔ ꯇꯧꯔꯝꯕꯁꯨꯝ ꯌꯥꯎꯋꯦꯕꯀꯣ ꯑꯗꯨꯅ ꯒ꯭ꯌꯥꯟ ꯃꯦꯟ ꯑꯝꯇ ꯇꯥꯗꯕ ꯐꯨꯔꯤꯠ ꯀꯨꯕꯗꯤ ꯀꯥ ꯍꯦꯟꯅꯥ ꯂꯤꯠꯅꯗꯦ ꯑꯗꯨ ꯇꯥꯔꯁꯨ ꯈꯣꯡꯞ ꯀꯨꯝꯕ ꯀꯩꯒꯨꯝꯕ ꯃꯌꯥꯝꯁꯦ ꯑꯗꯨꯝ ꯁꯤꯟꯁꯤꯟ ꯇꯧꯅꯕꯅꯤꯅ ꯒ꯭ꯌꯥꯟ ꯇꯥꯗꯦꯕ ꯑꯗꯨꯏꯅꯤꯗ
ꯍꯣꯏ ꯑꯗꯨꯕꯨꯗꯤ ꯍꯣꯏ ꯂꯧꯊꯣꯛꯑꯝꯃꯒꯁꯨ ꯑꯩꯅ ꯍꯥꯏꯒꯗꯕ ꯍꯥꯏꯕꯨ ꯂꯧꯊꯣꯛꯄꯤꯔꯝꯃꯒꯁꯨ ꯊꯝꯃꯝꯃꯤꯕ ꯃꯑꯣꯡꯗ ꯑꯗꯨꯝ ꯍꯟꯖꯤꯜꯂꯥ ꯊꯝꯕꯤꯔꯝꯕ ꯑꯗꯨ ꯑꯣꯏꯔꯗꯤ ꯀꯩꯁꯨ ꯍꯥꯏꯗ꯭ꯔꯦ ꯂꯧꯊꯣꯛꯑꯝꯃꯒ ꯁꯦꯔꯥꯟ ꯇꯨꯔꯥꯟ ꯇꯧꯔꯝꯕꯁꯦ ꯁꯤꯅꯦꯕ ꯑꯩꯅ ꯌꯥꯝ ꯁꯥꯎꯅꯤꯡꯉꯤꯁꯤ ꯃꯔꯝꯗꯤ ꯑꯩꯅ ꯃꯊꯪ ꯊꯤꯔꯀꯥꯟꯗ ꯊꯤꯐꯝ ꯈꯪꯉꯣꯏ ꯑꯗꯨꯣꯏꯅꯦꯕ ꯍꯥꯏꯕꯗꯤ ꯁꯦꯔꯥꯟ ꯇꯨꯔꯥꯟ ꯇꯧꯔꯝꯃꯕꯅꯤꯅꯀꯣ꯫ ꯑꯗꯨꯅ ꯄꯣꯠ ꯆꯩꯁꯦ ꯈꯪꯗꯦ ꯑꯗꯨꯝ ꯌꯥꯝ ꯂꯥꯏꯅ ꯈꯪꯉꯦ ꯑꯩ ꯍꯥꯏꯕꯗꯤ ꯑꯦꯁ꯭ꯋꯥꯏꯁꯤ ꯃꯤ ꯄꯥꯏꯔꯝꯃꯦ꯫ ꯁ꯭ꯋꯥꯏꯁꯤ ꯃꯤ ꯌꯦꯡꯉꯝꯃꯦ ꯁꯤ ꯇꯧꯔꯝꯃꯦ ꯍꯥꯏꯕꯁꯦ ꯍꯥꯏꯕꯗꯤ ꯑꯗꯨꯝ ꯑꯗꯨꯝ ꯃꯤ ꯑꯇꯣꯞꯄꯅ ꯑꯩꯈꯣꯏ ꯑꯩꯒ ꯄꯣꯛꯃꯤꯟꯅꯕ ꯅꯠꯇ꯭ꯔꯒꯁꯨ ꯏꯅꯥꯎꯅꯨꯄꯥ ꯑꯗꯨꯝ ꯂꯩꯗꯤ ꯂꯩꯌꯦꯕꯀꯣ ꯑꯗꯨꯝ ꯅꯣꯡꯄꯥꯗꯣꯛ ꯍꯥꯏꯕꯗꯤ ꯗꯔꯀꯥꯔ ꯇꯥꯕ ꯀꯥꯟꯗ ꯍꯪꯉꯛꯄ ꯑꯗꯨꯝ ꯌꯥꯎꯋꯦ꯫ ꯑꯗꯨꯀꯥꯟꯗ ꯑꯗꯨ ꯇꯧꯔꯣ ꯑꯗꯨ ꯇꯧꯔꯣꯅ ꯍꯥꯏꯔꯁꯨ ꯉꯁꯥꯏꯒꯤ ꯑꯗꯨꯝ ꯀꯥꯏꯔꯝꯕ ꯌꯥꯎꯋꯦꯕꯀꯣ ꯍꯥꯏꯕꯗꯤ ꯄꯨꯈꯤꯗ꯭ꯔꯒꯁꯨ ꯌꯦꯡꯗꯤ ꯌꯦꯡꯉꯝꯃꯒ ꯑ ꯌꯦꯡꯉꯝꯕꯒꯤ ꯂꯩꯔꯝꯕ ꯃꯑꯣꯡꯗꯣ ꯑꯗꯨ ꯅꯠꯇ꯭ꯔꯒꯁꯨ ꯑꯗꯨꯝ ꯑꯩꯅ ꯑꯩꯒꯤ ꯐꯤꯔꯣꯟꯁꯦ ꯑꯗꯨꯝ ꯊꯨꯞꯄꯝꯕꯗ ꯀꯔꯤ ꯍꯥꯏꯅꯤ ꯁ꯭ꯋꯥꯏꯗ ꯑ ꯃꯣꯏꯅ ꯌꯨꯝꯒꯤ ꯃꯤꯗ ꯑꯃꯨꯛ ꯊꯨꯞꯆꯜꯂꯒ ꯍꯥꯞꯄꯝꯕꯗ ꯑꯩꯅ ꯑꯗꯨꯝ ꯈꯪꯉꯦꯕ ꯈꯪꯉꯦ ꯍꯥꯏꯕꯗꯤ ꯁꯤ ꯑꯩꯅ ꯊꯨꯞꯈꯤꯕ ꯅꯠꯇꯦ ꯑꯗꯨꯝ ꯁ꯭ꯋꯥꯏꯁꯦ ꯃꯤ ꯑꯗꯨꯝ ꯀꯩꯅꯣ ꯇꯧꯔꯝꯃꯦ ꯈꯣꯠꯂꯦ ꯍꯥꯏꯕꯁꯦ ꯑꯗꯨꯝ ꯈꯪꯕ ꯉꯝꯃꯦꯕ ꯍꯥꯏꯗꯤ ꯃꯐꯝꯗꯨ ꯆꯥꯅ ꯊꯝꯈꯤꯕꯅꯤꯅꯀꯣ꯫ ꯑꯗꯩ ꯈꯨꯊꯨꯞ ꯃꯥꯟꯅꯗꯦꯕ ꯑꯩ ꯑꯩꯗꯤ ꯐꯤ ꯊꯨꯞꯄꯁꯦ ꯈꯔ ꯇꯣꯉꯥꯜꯂꯦꯕꯀꯣ ꯑꯗꯨꯝ ꯍꯥꯏꯕꯗꯤ ꯄꯨꯜꯂꯞꯁꯨ ꯃꯥꯟꯅꯗꯦ ꯇꯤ-ꯁꯔꯠꯅ ꯇꯤ ꯁꯔꯠꯀꯤ ꯈꯨꯊꯨꯞ ꯑꯃ ꯊꯨꯞꯄꯤ ꯑꯗꯒꯤ ꯉꯛ ꯀꯥꯕꯤꯒꯤꯅ ꯇꯣꯉꯥꯟꯅ ꯊꯨꯞꯄꯤ ꯑꯗꯩ ꯈꯣꯡꯒ꯭ꯔꯥꯎꯒꯤ ꯊꯨꯞꯄꯅ ꯇꯣꯉꯥꯟꯅ ꯊꯨꯞꯄꯤ꯫ ꯍꯥꯞꯄꯦꯟꯒꯤꯅ ꯇꯣꯉꯥꯟꯅ ꯑꯗꯨꯃꯥꯏꯅ ꯊꯨꯞꯄꯁꯨ ꯃꯑꯣꯡ ꯑꯃꯇ ꯃꯥꯟꯅꯗꯦꯕꯀꯣ꯫ ꯑꯗꯨꯅ ꯑꯗꯨꯝ ꯏꯔꯥꯏ ꯂꯥꯏꯅ ꯈꯪꯉꯦꯕ ꯄꯣꯠ ꯆꯩꯁꯦ꯫ ꯍꯥꯏꯕꯗꯤ ꯃꯤ ꯀꯩꯅꯣ ꯇꯧꯔꯝꯃꯤ ꯇꯧꯔꯝꯗꯦ ꯈꯣꯠꯇꯦ ꯑꯗꯨꯕꯨ ꯍꯥꯏꯔꯁꯨꯀꯣ ꯁ꯭ꯏꯁꯤꯗꯤ ꯎꯄꯨꯁꯦ ꯎꯄꯨꯁ ꯃꯤꯅ ꯍꯥꯡꯉꯝꯃꯦꯒꯨꯝꯃꯦ ꯍꯥꯏꯕ ꯉꯝꯕꯗꯨꯒꯣ꯫ ꯑꯗꯨꯝ ꯑꯗꯨꯃꯥꯏꯅ ꯍꯥꯏꯕ ꯉꯝꯃꯦꯕꯀꯣ ꯑꯗꯨꯃꯥꯏꯅ ꯇꯧꯋꯦ꯫ ꯄꯣꯠꯆꯩꯁꯦ ꯑꯗꯣ ꯈꯤꯇꯪ ꯄꯣꯠ ꯆꯩꯗꯗꯤ ꯈꯤꯇꯪ ꯑꯣꯔꯒꯅꯥꯏꯁ ꯑꯣꯏꯖꯩꯀꯣ ꯏꯁꯥꯕꯨꯗꯤ ꯈꯤꯇꯪ ꯑꯣꯔꯒꯅꯥꯏꯁ ꯑꯣꯏꯖꯗ꯭ꯔꯒꯁꯨ꯫
ꯈꯪꯉꯤꯗ ꯅꯪ ꯑꯗꯨꯝ ꯍꯥꯏꯕꯗꯤ ꯌꯦꯡꯕ ꯀꯥꯟꯗꯁꯨ ꯑꯗꯨꯝ ꯑꯗꯨꯝ ꯀꯩꯅꯣ ꯇꯧꯔꯝꯗꯨ ꯃꯥꯜꯂꯦꯗ ꯁꯨꯝ ꯅꯪꯅ ꯑꯃꯨꯛ ꯐꯅꯌꯥꯝ ꯂꯥꯟꯅꯒ ꯌꯥꯝ ꯋꯥꯔꯧꯅꯒ ꯍꯥꯏꯕ ꯃꯥꯟꯕꯗꯣ ꯅꯨꯡꯉꯥꯏꯇꯦꯕꯀꯣ꯫
ꯅꯨꯡꯉꯥꯏꯅꯗꯔꯒ ꯂꯩꯔꯦ ꯐꯥꯒꯤ ꯂꯣꯏ ꯇꯧꯅꯕꯁꯤꯗ ꯅꯨꯡꯉꯥꯏꯇꯕꯒ ꯑꯃꯇ ꯇꯧꯔꯨꯅꯨꯁꯦ꯫ ꯑꯗꯨꯝ ꯈꯪꯉꯤꯗ ꯅꯪꯕꯨ ꯃꯤ ꯑꯃꯗ ꯀꯩꯅꯣ ꯇꯧꯅꯁꯨ ꯉꯥꯡꯖꯕ ꯅꯠꯇꯕ ꯅꯪꯕꯨ꯫ ꯅꯪꯅꯕꯨ ꯀꯔꯤ ꯐꯖꯗꯉꯥꯏ ꯇꯧꯔꯨꯗꯣꯔꯤꯒꯦ ꯃꯤꯒꯤ ꯃꯤꯅꯗ ꯐꯠꯇꯅ ꯇꯧꯔꯛꯄ ꯇꯨꯃꯤꯟ ꯇꯨꯃꯤꯟ ꯂꯩꯍꯧꯕ ꯅꯪꯅꯕꯣ ꯈꯪꯉꯤꯍꯦ ꯑꯩꯅ ꯁꯨꯝ ꯐꯥꯒꯤꯇꯧꯕꯅꯦ ꯑꯗꯨꯗꯤ ꯃꯇꯥꯡꯗꯣ ꯆꯥꯅ ꯆꯥꯅ ꯁꯨꯝ ꯐꯥꯒꯤꯇꯧꯕ ꯋꯥꯅꯤ꯫ ꯅꯨꯡꯉꯥꯏꯌꯦꯅ
ꯍꯣꯏ ꯑꯗꯨꯅꯤ ꯑꯗꯨꯝ ꯅꯪ ꯀꯩꯅꯣꯒꯨꯝꯕ ꯂꯩꯕ꯭ꯔꯥ ꯈꯣꯠꯄ꯭ꯔꯥꯅ ꯁꯨꯝ ꯍꯪꯉꯛꯏꯅꯦꯕꯀꯣ ꯂꯩ ꯇꯥꯔ ꯑꯗꯨꯝ ꯆꯥꯟꯅ ꯇꯥꯔ ꯀꯩꯅꯣ ꯇꯧꯋꯦꯗꯅ ꯑꯗꯒꯤ ꯑꯩ ꯈꯣꯡꯎꯞꯁ ꯀꯩ ꯍꯥꯏꯅꯤ ꯑꯗꯨꯝ ꯑꯍꯨꯝ ꯃꯔꯤ ꯁꯨꯔꯕꯅꯤ ꯑꯩꯈꯣꯏ ꯏꯅꯥꯎꯄꯥꯅ ꯑꯗꯨꯝ ꯇꯣꯡꯈ꯭ꯔꯦ ꯃꯥꯅ ꯇꯣꯡꯕꯅꯤꯅ ꯑꯗꯨꯝ ꯂꯧꯔꯒ ꯑꯃꯨꯛ ꯇꯣꯡꯒꯦ ꯈꯣꯠꯀꯦ ꯍꯥꯏꯕꯁꯨ ꯅꯨꯡꯉꯥꯏꯇꯦꯅꯀꯣ ꯑꯗꯨꯝ ꯃꯥꯗꯣ ꯇꯣꯡꯉꯟꯈ꯭ꯔꯕꯅꯦꯕ꯫ ꯍꯧꯖꯤꯛ ꯑꯩ ꯈꯪꯗꯦꯗ ꯑꯩ ꯍꯧꯖꯤꯛꯀꯥꯟꯗꯤ ꯑꯩ ꯏꯁꯥꯒꯤ ꯈꯣꯡꯎꯞꯁꯦ ꯑꯩꯒꯤ ꯑꯉꯧꯕ ꯑꯃ ꯂꯩꯌꯦ ꯑꯉꯧꯕ ꯑꯅꯤꯃꯥ ꯂꯩꯌꯦ꯫ ꯑꯗꯒꯤ ꯑꯃꯨꯕ ꯑꯃ ꯂꯩ ꯑꯗꯨꯃꯥꯏꯅꯗ ꯉꯥꯏꯔꯦꯕ꯫ ꯃꯨꯕ ꯍꯥꯏꯁꯨ ꯌꯥꯝ ꯐꯖꯕ ꯄꯣꯠ ꯅꯠꯇꯦꯗ ꯑꯗꯨꯝ ꯍꯥꯏꯕꯗꯤ ꯈꯪꯗꯦꯗ ꯈꯣꯡꯎꯞꯁꯦ ꯑꯃꯨꯛ ꯈꯔ ꯂꯩꯇꯕ ꯌꯥꯔꯔꯣꯏ ꯑꯗꯒꯤ ꯑꯩꯒꯤ ꯎꯞꯁꯤꯟꯕꯤ ꯃꯔꯤ ꯌꯥꯎꯗꯕꯤꯗꯣ ꯑꯗꯨꯁꯨ ꯂꯩ ꯑꯗꯨ ꯃꯥꯅ ꯅꯍꯥꯟ ꯑꯃꯨꯛ ꯀꯣꯂꯦꯖ ꯆꯠꯄꯩ ꯇꯣꯡꯕꯅꯤꯅꯦ ꯑꯗꯨꯝ ꯃꯥ ꯇꯣꯡꯖꯔꯁꯅꯣꯅ ꯄꯤꯈ꯭ꯔꯦ ꯑꯗꯒꯤ ꯃꯥꯒꯤ ꯃꯥꯒꯤꯗ ꯑꯃꯨꯛ ꯁꯦꯝꯗꯣꯛꯑꯦꯕ ꯈꯣꯡꯗꯣ ꯑꯩꯅ ꯆꯥꯎ ꯈꯤꯇꯪ ꯆꯥꯎꯕ꯭ꯔꯥ ꯀꯩꯅꯣꯝ ꯇꯧꯕꯅꯦ ꯑꯗꯨꯅ ꯃꯥꯅ ꯈꯣꯡꯗꯣꯟ ꯃꯄꯇꯥꯏ ꯌꯧꯔꯝꯗꯥꯏꯗꯨꯗ ꯃꯥꯒꯤ ꯑꯩꯈꯣꯏꯒꯤ ꯆꯣꯡꯀꯥꯡ ꯀꯩꯀꯩ ꯍꯥꯞꯄꯒ ꯑꯗꯒꯤ ꯐꯤ ꯈꯔ ꯍꯥꯞꯄ ꯑꯗꯨꯃꯥꯏꯅ ꯇꯧꯔ ꯃꯥꯅ ꯀꯛꯇꯅ ꯈꯣꯠꯇꯅ ꯇꯧꯔ ꯁꯦꯝꯈ꯭ꯔꯦꯕ ꯑꯗꯨꯅ ꯑꯃꯨꯛ ꯑꯃꯨꯛ ꯑꯃꯨꯛ ꯂꯧꯊꯣꯛ ꯂꯧꯁꯤꯟ ꯇꯧꯕꯁꯨ ꯅꯨꯡꯉꯥꯏꯇꯕꯗꯣ ꯃꯥ ꯇꯣꯡꯖꯔꯁꯅꯨꯗ ꯑꯗꯨꯃꯥꯏ ꯇꯧꯔ ꯄꯤꯊꯣꯛꯈ꯭ꯔꯕꯅꯦꯕ
ꯍꯣꯏꯗ ꯑꯗꯨꯕꯨꯗꯤ ꯅꯪꯅ ꯑꯍꯥꯟꯅꯤ ꯈꯔ ꯌꯦꯡꯉꯣ꯫ ꯍꯥꯏꯕꯗꯤ ꯃꯣꯏꯗꯤ ꯏꯟꯈꯠꯂꯛꯏꯕꯅꯤꯅ ꯑꯃꯨꯛ ꯄꯣꯠꯁꯦ ꯁꯨꯝ ꯍꯟꯖꯤꯟ ꯍꯟꯖꯤꯟ ꯂꯤꯠꯄ ꯈꯣꯠꯄꯁꯦ ꯄꯥꯝꯗꯕꯤ ꯑꯩꯈꯣꯏꯁꯨ ꯇꯧꯔꯛꯏꯗꯅꯀꯣ ꯑꯗꯨ ꯃꯇꯝ ꯑꯃꯗ ꯍꯥꯏꯕꯗꯤ ꯉꯁꯤꯁꯨ ꯁꯤ ꯂꯤꯠꯂꯗꯤ ꯍꯌꯦꯡꯁꯨ ꯁꯤ ꯂꯤꯠ ꯇꯣꯏꯔꯥ ꯍꯥꯏꯅ ꯑꯗꯩ ꯅꯠꯇ꯭ꯔꯒꯁꯨ ꯍꯌꯦꯡꯅ ꯀꯩ ꯂꯤꯠꯄ ꯑꯇꯣꯞꯄ ꯑꯅꯧꯕ ꯑꯃ ꯂꯤꯠꯍꯧꯅꯉꯥꯏꯒꯤ ꯑꯗꯨꯝ ꯂꯩꯗꯅ ꯈꯔ ꯑꯗꯨꯝ ꯇꯧꯔꯛꯏꯗꯅ ꯉꯝꯕ ꯆꯥꯡ ꯐꯥꯎꯗꯤ ꯑꯗꯣ ꯈꯤ ꯑꯩꯁꯨ ꯀꯩꯅꯣ ꯇꯧꯗꯦ ꯈꯨꯃꯨꯛꯁꯦ꯫ ꯂꯩꯗꯤ ꯂꯩꯈ꯭ꯔꯒꯅꯦ ꯑꯗꯨꯝ ꯍꯥꯏꯗꯤ ꯇꯣꯡꯝꯕꯒꯤ ꯃꯇꯝꯁꯦ ꯁꯤꯃ ꯆꯍꯤꯅ ꯁꯨꯔꯒ꯫ ꯈꯪꯗꯦꯗ ꯀꯩꯁꯨ ꯌꯥꯝ ꯊꯣꯏꯅ ꯈꯟꯖꯤꯟꯗꯕꯗꯨꯀꯣ꯫ ꯑꯗꯨꯝ ꯑꯃꯗꯣ ꯍꯟꯖꯤꯟ ꯍꯟꯖꯤꯟ ꯇꯣꯡꯉꯒ ꯑꯗꯨꯝ ꯌꯥꯔꯦꯅ ꯑꯗꯨꯃꯥꯏꯅ ꯈꯟꯕ ꯁꯨꯝ ꯌꯥꯎꯔꯦ ꯑꯗꯒꯤ꯫ ꯏꯁꯥꯗ ꯈꯤꯇꯪ ꯍꯦꯟꯅ ꯀꯝꯐꯣꯔꯇꯦꯕꯜ ꯑꯣꯏꯕ ꯈꯣꯠꯄ ꯍꯥꯏꯕ ꯑꯃ ꯁꯨꯝ ꯂꯥꯛꯏꯗꯅꯀꯣ꯫ ꯑꯗꯨꯒꯤ ꯑꯗꯨꯝ ꯇꯣꯡꯕꯗ ꯈꯤꯇꯪ ꯅꯨꯡꯉꯥꯏꯕ ꯁꯤꯖꯤꯟꯅꯕꯁꯦ ꯑꯗꯨꯝ ꯑꯗꯨꯅ꯫ ꯑꯗꯨꯝ ꯏꯆꯟ ꯆꯟꯅꯕꯅ ꯆꯠꯈꯤꯕ ꯍꯥꯏꯇꯥꯔꯦ ꯑꯗꯨꯝ꯫ ꯑꯃꯗꯣ ꯍꯣꯏ ꯌꯥꯗꯕ ꯐꯣꯔꯃꯦꯜ ꯇꯧꯗꯕ ꯌꯥꯗꯕ ꯃꯐꯝꯗꯅ ꯐꯣꯔꯃꯦꯜ꯫ ꯁꯦꯠꯂꯒꯁꯨ ꯉꯁꯥꯏꯒꯤ ꯁꯨꯝ ꯌꯥꯔꯤꯈꯩꯗꯤ ꯑꯃ꯫ ꯑꯩꯒꯤ ꯅꯨꯡꯉꯥꯏꯖꯕ ꯑꯃꯗ ꯑꯗꯨꯝ ꯇꯣꯡꯉ ꯂꯩꯕꯗꯣ ꯇꯧꯈ꯭ꯔꯦꯕ ꯑꯗꯒꯤ꯫ ꯃꯆꯨ ꯀꯩꯀꯥ ꯌꯥꯛꯄ ꯈꯣꯠꯄꯁꯤꯁꯨ ꯑꯃꯨꯛ ꯄꯥꯝꯃꯛꯇ꯭ꯔꯦꯕ ꯍꯧꯖꯤꯛꯁꯦ ꯑꯩ ꯈꯨꯃꯨꯛꯁꯦ ꯑꯁꯦꯡꯕꯩꯗꯤ ꯑꯩꯅ ꯌꯥꯝ ꯄꯥꯝꯅ ꯂꯩꯈꯤꯕ ꯍꯤꯒꯧꯝ ꯃꯆꯨꯒꯤ ꯑꯃ ꯂꯩꯌꯦꯕꯀꯣ꯫ ꯑꯗꯨꯒ ꯀꯩꯅꯣ ꯇꯧꯗ꯭ꯔꯕꯁꯦ ꯁꯨꯝ ꯍꯤꯒꯣꯛ ꯃꯆꯨ ꯍꯥꯏꯕ ꯈꯨꯃꯨꯛꯁꯤꯗꯕꯨ꯫ ꯃꯐꯝ ꯑꯃ ꯏꯆꯥ ꯆꯥꯗꯕꯗꯨ ꯇꯣꯡꯕꯗ ꯑꯗꯒꯤ ꯁꯨꯝ ꯇꯣꯡꯈꯤꯗꯕ ꯍꯥꯏꯇꯥꯔꯦ ꯑꯗꯩꯩ
ꯏꯀꯥꯏ ꯈꯔ ꯏꯀꯥꯏꯁꯦ ꯊꯤꯒꯜꯂꯦꯕ ꯄꯣꯠꯆꯩꯁꯦ ꯀꯣꯛ ꯍꯥꯏꯗꯤ꯫ ꯇꯨꯄꯤ ꯎꯄ ꯐꯥꯎꯕ ꯑꯩꯁꯦ ꯌꯥꯝ ꯏꯀꯥꯏꯔꯝꯃꯦꯕꯀꯣ ꯑꯗꯒꯤ ꯃꯤꯅ꯫ ꯑ ꯅꯨꯡꯁꯥ ꯁꯥꯏ ꯀꯥꯏꯅ ꯒꯣꯒꯜꯒꯨꯝꯕꯒ ꯎꯞꯄꯁꯦ ꯌꯥꯝꯅ ꯏꯀꯥꯏꯔꯝꯃꯦꯕ ꯉꯝꯗꯦꯕ ꯎꯞꯄꯁꯦ ꯀꯩꯁꯨ꯫ ꯑ ꯈꯪꯗꯦ ꯌꯥꯝ ꯏꯀꯥꯏ ꯊꯤꯒꯠꯂꯦ ꯍꯥꯏ ꯇꯥꯔꯦ ꯑꯩꯅ ꯀꯣꯛꯀꯣꯛ ꯁꯠꯆꯤꯟꯕ ꯈꯣꯠꯄꯁꯦ ꯀꯌꯥ꯫ ꯉꯝꯒꯟꯗꯦꯕꯀꯣ ꯄꯥꯝꯖꯔꯒꯁꯨ ꯄꯥꯝꯕꯁꯦ ꯐꯖꯅꯗꯤ ꯈꯪꯕ ꯑꯗꯒꯤ꯫ ꯁꯤ ꯁꯦꯠꯇꯣꯔꯛꯄꯗ ꯁꯨꯃꯥꯏꯅ ꯇꯧꯅꯤꯗꯤ ꯈꯪꯉꯒꯁꯨ ꯉꯁꯥꯏꯒꯤ ꯀꯣꯛ ꯉꯝꯗꯦꯕ ꯈꯤꯇꯪ ꯏꯀꯥꯏ ꯊꯤꯒꯜꯂꯦꯕ ꯑꯗꯨꯝꯕꯁꯤꯀꯣ꯫ ꯑꯗꯨ ꯑꯗꯨꯃꯥꯏꯅ ꯇꯧꯕꯗꯩꯩ ꯁꯨꯝ ꯊꯝꯖꯤꯟꯒꯤꯕ ꯑꯗꯣ꯫ ꯑꯩꯈꯣꯏ ꯏꯅꯥꯎꯄꯥ ꯑꯃꯗ ꯄꯤꯈ꯭ꯔꯦ ꯃꯣꯏꯗꯤ ꯍꯧꯖꯤꯛꯀꯤ ꯃꯣꯏ ꯅꯣꯏꯅ ꯏꯅꯥꯎꯄꯥ ꯍꯣꯏꯅꯕꯨꯗꯤ ꯈꯤ ꯈꯤꯇꯪ ꯍꯟꯅꯤ ꯑꯗꯣꯏꯁꯨ ꯑꯥ ꯀꯩꯅꯣ ꯇꯧꯕ ꯍꯥꯏꯇꯥꯔꯦ ꯁꯨꯝ ꯃꯣꯏꯗꯤ ꯄꯥꯝꯕꯗꯣ ꯍꯧꯖꯤꯛ ꯃꯇꯝꯒꯤ ꯑꯣꯏꯕꯅꯤꯅꯀꯣ꯫ ꯃꯉꯣꯟꯗ ꯄꯤꯈ꯭ꯔꯦ ꯑꯗꯨꯁꯨ ꯑꯗꯨꯃꯥꯏꯅ ꯇꯧꯔꯒ ꯂꯣꯏ ꯍꯥꯏꯕꯗꯤ ꯑꯩꯁꯨ ꯊꯣꯏꯅ ꯂꯩꯇ꯭ꯔꯦꯕ ꯍꯧꯖꯤꯛꯀꯥꯟꯗꯤꯀꯣ꯫ ꯂꯩꯁꯨ ꯂꯩꯗꯔꯦ ꯑꯗꯩ ꯂꯩꯅꯤꯡꯕꯁꯨ ꯐꯥꯎꯗ꯭ꯔꯦ ꯑꯗꯩ ꯇꯣꯡꯅꯉꯥꯏ ꯃꯇꯝꯁꯨ ꯂꯩꯇꯦꯅ ꯑꯗꯨꯝ ꯈꯟꯈ꯭ꯔꯦ ꯏꯁꯥꯗ ꯍꯧꯖꯤꯛꯁꯦ꯫ ꯑꯗꯨꯅ ꯂꯩꯔꯤꯕ ꯑꯃꯅꯤꯁꯦ ꯑꯗꯨꯝ ꯁꯤꯖꯤꯟꯅꯔꯤ ꯍꯥꯏꯗꯨꯅꯤ꯫
ꯍꯣꯏ ꯑꯗꯨꯗꯤ ꯆꯞ ꯃꯥꯟꯅꯩ ꯍꯧꯖꯤꯛꯁꯨ ꯑꯩꯈꯣꯏꯁꯨ ꯆꯞ ꯃꯥꯟꯅꯩꯅꯀꯣ ꯑꯣ ꯐꯔꯦ ꯐꯔꯦ ꯑꯗꯨꯗꯤ ꯊꯝꯈꯤꯒꯦꯀꯣ꯫
ꯍꯣ ꯍꯣ ꯍꯣꯏ꯫